ꯍꯜꯂꯣ ꯍꯜꯂꯣ ꯌꯥꯗ꯭ꯔꯦꯅꯦ ꯑꯩꯒꯤ ꯗꯥꯎꯁꯦ꯫
ꯀꯔꯤꯅꯣ ꯇꯥꯏꯌꯦ
ꯌꯥꯗ꯭ꯔꯦꯕ ꯑꯩꯒꯤ ꯗꯥꯎꯁꯦ ꯅꯪꯉꯣꯟꯗ ꯑꯩꯅ ꯍꯥꯏꯔꯛꯄꯗꯣ꯫
ꯀꯩꯗꯧꯔꯤꯅꯣ ꯍꯧꯖꯤꯛꯇꯤ?
ꯆꯥꯛ ꯆꯥꯛ ꯑꯃꯨꯛ ꯆꯥꯕꯥ ꯂꯣꯏꯔꯦ ꯍꯤꯞꯄꯤ꯫ ꯑꯈꯣꯏꯒꯤ ꯆꯥꯛꯇꯣ ꯔꯁꯟ ꯑꯣꯏꯕꯒꯤ
ꯑꯁꯤ ꯃꯇꯥꯡꯗ ꯅꯪ ꯀꯩꯅꯣ ꯅꯣꯏꯈꯠꯇ꯭ꯔꯗꯤ ꯂꯣꯏꯔꯦꯍꯦ
ꯅꯣꯏ ꯈꯠꯇ꯭ꯔꯗꯤ ꯑꯩ ꯑꯩꯅ ꯅꯠꯇ꯭ꯔꯦ ꯑꯩꯒꯤ ꯏꯔꯥꯜ ꯅꯠꯇ꯭ꯔꯦ꯫
ꯁꯥꯃꯟꯕꯒꯤ ꯑꯣ ꯍꯥꯏꯔꯛꯇꯦ ꯑꯗꯨ ꯏꯁꯀ꯭ꯋꯥꯁꯀ ꯀꯩꯅꯣ ꯆꯥꯏ ꯍꯋꯥꯏ ꯆꯥꯏ꯫
ꯎꯝ ꯌꯨꯝꯒꯤ ꯊꯕꯛ ꯇꯧꯔꯤꯔꯣ ꯀꯩꯅꯣ ꯈꯣꯛ ꯈꯥꯛ ꯈꯣꯛ ꯈꯥꯛ ꯇꯧꯔꯤ꯫
ꯁꯥꯔꯒ ꯂꯩꯌꯦ ꯃꯣꯏꯁꯦ ꯅꯍꯥ ꯅꯍꯥꯟꯗꯒꯤ ꯌꯨꯝ ꯁꯥꯕ ꯍꯧꯔꯕꯅꯦꯕꯀꯣ ꯍꯧꯖꯤꯛꯐꯥꯎ ꯂꯣꯏꯗ꯭ꯔꯤꯌꯦ ꯃꯣꯏꯗꯣ꯫
ꯂꯣꯏꯁꯤꯜꯂꯣꯅ ꯂꯥꯎꯔꯣ
ꯌꯥꯝ ꯇꯞꯄ ꯃꯥꯜꯂꯦ꯫ ꯑꯁ ꯑꯩꯒꯤ ꯋꯤꯟꯗꯣꯗꯒꯤ ꯍꯦꯛ ꯀꯩꯅꯣ ꯌꯦꯡꯊꯧꯔꯗꯤ ꯑꯁ ꯌꯨꯝ ꯁꯥꯕ ꯅꯨꯄꯥꯁꯤꯡ ꯅꯨꯄꯥ ꯅꯨꯄꯥꯁꯤꯡꯒꯤ ꯑꯥꯏ ꯀꯟꯇꯦꯛ ꯇꯧꯕ
ꯅꯨꯡꯇꯤꯒꯤ ꯑꯥꯏ ꯀꯟꯇꯦꯛ ꯇꯧꯔꯒ ꯂꯩꯔꯤꯗ꯫
ꯏꯁꯩ ꯊꯥꯔ ꯑꯗꯨꯒ ꯆꯞ ꯆꯥꯔꯅꯤ ꯑꯗꯨꯒꯤ ꯑꯗꯨꯗꯤ꯫
ꯃꯣꯏꯒꯤ ꯏꯁꯩꯗꯨꯁꯨ ꯀꯣ ꯀꯩꯅꯣ ꯇꯧꯗ
ꯚꯣꯁꯄꯨꯔꯤꯒꯤꯔꯣ?
ꯑ ꯑꯗꯨꯗꯨꯕꯃꯥꯏꯅ ꯇꯧꯕꯗꯨ
ꯑꯈꯣꯏꯗꯤ ꯉꯁꯤ ꯑꯌꯨꯛꯇ ꯑꯣꯛꯁꯥ ꯂꯩꯕꯗꯣ
ꯑꯥ
ꯀꯦꯖꯤ ꯀꯌꯥ ꯂꯩꯕꯅꯣ ꯈꯪꯗꯦ ꯈꯔꯁꯨ ꯎꯝ ꯀꯔꯤ ꯂꯣꯏꯔ ꯊꯣꯡꯗꯕꯤꯗ
ꯀꯥꯡꯍꯟꯕ
ꯑꯧ ꯑꯣ ꯑꯣ
ꯑꯥ ꯀꯦꯖꯤ ꯑꯅꯤ ꯑꯍꯨꯝ ꯂꯧꯕꯒꯤ ꯑꯣꯏꯔꯝꯒꯅꯤ ꯑꯗꯨꯗꯤ
ꯀꯦꯖꯤ ꯑꯅꯤ ꯑꯍꯨꯝꯗꯤ ꯅꯠꯇꯦꯗ ꯈꯣꯏ ꯌꯥꯝ ꯆꯥꯗꯕꯅꯦ ꯑꯃ ꯑꯃ ꯃꯈꯥꯏꯔꯣ ꯑꯃꯔꯣ ꯅꯠꯇꯦ ꯈꯪꯗꯦ
ꯅꯣꯏ ꯃꯤ ꯌꯥꯝꯗꯕꯅꯤꯅ
ꯑꯥꯎ
ꯀꯥꯏꯗꯒꯤ ꯂꯧꯕ꯭ꯔꯣ ꯃꯈꯥꯗꯒꯤꯔꯣ ꯃꯈꯥꯗ ꯀꯩꯅꯣ ꯇꯧꯕꯗꯨ ꯑꯥ ꯑꯥ ꯑꯣꯥ
ꯌꯨꯝꯗ ꯂꯩꯕꯁꯦ ꯅꯨꯉꯥꯏꯔ ꯍꯩ ꯍꯩ ꯌꯥꯝ ꯂꯩꯕꯅꯤꯅ
ꯉꯥꯏꯕꯅꯦ
ꯑ ꯑꯗꯨꯕꯨ ꯃꯔꯛ ꯃꯔꯛꯇꯗꯤ ꯅꯨꯉꯥꯏꯇꯦ ꯀꯦꯋꯥ
ꯃꯈꯥꯗꯒꯤ ꯏꯃꯥꯟꯅꯕꯤꯗꯣ ꯃꯃꯥ ꯀꯩꯅꯣ ꯇꯧꯋꯦꯗꯅ ꯑꯣꯛꯁꯥꯒꯨꯝꯕ ꯇꯧꯕꯒꯤ ꯃꯔꯤꯟꯗꯣ
ꯎꯝ
ꯅꯍꯥꯟꯗꯣ ꯃꯔꯤꯟꯗꯣ ꯁꯣꯁꯦꯁ ꯆꯥꯅꯤꯉꯥꯏ ꯄꯤꯕꯅꯦꯕ
ꯑꯣ
ꯑꯩꯈꯣꯏꯗꯣ ꯁꯦꯝꯕ ꯍꯩꯇꯕꯒꯤꯔꯥ ꯈꯪꯗꯦ ꯌꯥꯝꯅꯗꯤ ꯍꯥꯎꯗꯦ ꯍꯥꯎ
ꯎꯝ ꯁꯦꯝꯕ ꯍꯩꯇꯕꯩ ꯑꯣꯏꯔꯝꯅꯤ ꯗꯨꯗꯤ ꯃꯆꯟ ꯁꯨꯗꯕꯩꯔꯣ
ꯃꯆꯟꯗꯤ ꯁꯨꯋꯦ ꯑꯗꯣ ꯀꯩꯅꯣ ꯃꯔꯣꯛ ꯈꯔ ꯋꯥꯠꯄꯀꯣ
ꯎꯝ
ꯑꯗꯨꯒ ꯀꯩꯅꯣꯗꯨꯁꯨ ꯌꯥꯎꯗꯕ
ꯎꯝ
ꯐ꯭ꯂꯦꯁꯇꯣ
ꯎꯝ
ꯑꯗꯣ ꯌꯥꯎꯗꯦꯕ
ꯅꯍꯥꯟ ꯑꯥꯗ ꯀꯩꯅꯣꯈꯣꯏ ꯂꯩꯐꯝꯗ ꯎꯝ ꯑꯃ ꯑꯗꯨꯝꯕ ꯌꯣꯟꯐꯝ ꯖꯒꯥ ꯑꯃ ꯂꯩꯕꯗꯣ ꯑꯣꯛ ꯃꯔꯤꯟ ꯃꯌꯥꯝ ꯐꯪꯕꯗꯣ
ꯑꯥ
ꯑꯁ ꯌꯥꯝ ꯍꯥꯎꯋꯦ ꯅꯍꯥꯟ ꯆꯥꯕꯗꯣ ꯇꯥꯡꯗꯤ ꯇꯥꯡꯕ ꯃꯥꯜꯂꯦꯀꯣ ꯑꯣꯛ ꯃꯔꯤꯟꯁꯦ
ꯑꯩꯁ ꯇꯥꯡꯕꯅꯦ
ꯍꯥꯎꯗꯤ ꯍꯥꯎꯋꯦꯍꯦ
ꯅꯍꯥꯟ ꯌꯨꯝ ꯆꯠꯕꯗꯣ ꯑꯁ ꯌꯥꯝ ꯅꯨꯉꯥꯏꯌꯦ ꯑꯗꯣ ꯑꯣꯛ ꯃꯔꯤꯟ ꯀꯩꯅꯣ ꯑꯗꯨ ꯁꯦꯝꯕ ꯂꯣꯏꯔꯒ ꯆꯥꯕ ꯂꯣꯏꯔꯒ ꯅꯨꯃꯤꯠ ꯑꯅꯤ ꯑꯍꯨꯝ ꯂꯩꯔꯒ ꯑꯃꯨꯛ ꯉꯥꯅꯨ ꯂꯧꯔꯒ ꯆꯥꯏꯌꯦ
ꯎꯝ ꯍꯟꯗꯛ ꯍꯟꯗꯛꯇꯤ ꯂꯥꯑꯣꯏꯗ꯭ꯔꯣ
ꯈꯪꯗꯦ ꯅꯃꯥꯟꯅꯕꯤ ꯑꯃꯗꯣ ꯃꯁꯝ ꯀꯩꯅꯣ ꯇꯧꯕꯗꯣ ꯈꯣꯏꯍꯟꯕꯤꯗꯣ ꯑꯗꯨ ꯅꯨꯄꯤ ꯑꯗꯨ ꯑꯗꯨ ꯅꯨꯄꯤꯒ ꯆꯥꯕꯅꯦꯕ ꯑꯩꯈꯣꯏꯗꯣ ꯉꯥꯅꯨꯗꯣ
ꯅꯩꯔꯦꯅꯦ ꯍꯦ ꯃꯥꯗꯤ ꯄꯥꯏꯔꯦ
ꯄꯥꯏꯔꯦ ꯄꯩꯁꯥ ꯌꯥꯝ ꯄꯥꯏꯔꯦ ꯃꯥꯗꯤ
ꯎꯝ
ꯑꯗꯨꯗ ꯆꯥꯔꯒ ꯑꯩꯈꯣꯏꯗꯣ ꯄꯩꯁꯥ ꯍꯥꯟꯅ ꯄꯤꯗꯕꯅꯦꯕꯀꯣ ꯉꯥꯅꯨ ꯂꯧꯕꯗꯣ
ꯑꯦꯍꯦ ꯄꯤꯗꯕꯗ ꯆꯥꯕ ꯅꯨꯡꯉꯥꯏꯕ꯭ꯔꯣ
ꯑꯗꯨꯒꯤꯀꯣ ꯃꯣꯏꯗꯣ ꯉꯥꯅꯨ ꯌꯣꯟꯕ ꯃꯤ ꯃꯣꯏꯗꯣ
ꯎꯝ
ꯑꯣ ꯍꯟꯖꯤꯟ ꯍꯟꯖꯤꯟ ꯇꯧꯔꯛꯄ ꯑꯩꯉꯣꯟꯗꯗꯤ ꯇꯧꯔꯛꯇꯦ
ꯀꯅꯗ ꯇꯧꯔꯛꯄꯥ
ꯑ ꯏꯃꯥꯟꯅꯕꯤ ꯏꯃꯥꯟꯅꯕꯤ ꯑꯃꯗ ꯇꯧꯔꯛꯑꯦ ꯍꯥꯏꯌꯦ
ꯁꯝ ꯈꯣꯏꯕꯒꯤ ꯃꯌꯨꯝ ꯃꯅꯥꯛꯇꯔꯣ
ꯅꯠꯇꯦ
ꯀꯔꯝꯕꯅꯣ ꯑꯗꯨꯗꯤ
ꯑ ꯆꯦ ꯎꯝ ꯃꯅꯨꯡꯗ ꯂꯩꯕꯗꯣ ꯃꯅꯨꯡꯒꯤ ꯂꯩꯀꯥꯏꯗꯣ
ꯃꯅꯨꯡꯒꯤ ꯂꯩꯀꯥꯢ
ꯑ ꯃꯅꯨꯡꯒꯤ ꯂꯩꯀꯥꯏ
ꯈꯪꯗ꯭ꯔꯦ
ꯂꯧꯒꯤ ꯃꯅꯥꯛꯇ ꯂꯩꯕ ꯌꯨꯝꯗꯣ ꯈꯪꯗꯕ꯭ꯔꯣ
ꯈꯪꯗ꯭ꯔꯦꯗ ꯂꯧꯒꯤ ꯃꯅꯥꯛꯇ ꯀꯅꯥꯅꯣ
ꯃꯁꯛ ꯀꯃꯥꯏꯟ ꯇꯧꯒꯦ
ꯀꯩꯅꯣꯗꯨꯅꯦ ꯅꯍꯥꯟ ꯁꯟꯗꯦ ꯁ꯭ꯀꯨꯜꯒꯤ ꯀꯩꯅꯣꯁꯨ ꯄ꯭ꯔꯤ ꯇꯦꯟꯗꯦꯟ ꯑꯣꯏꯕ ꯅꯨꯄꯥꯗꯣ ꯃꯣꯏꯒꯤ ꯌꯨꯝꯗꯣ
ꯑꯥ
ꯉꯥꯅꯨ ꯌꯥꯝ ꯂꯩꯌꯦꯕ ꯃꯣꯏꯗ
ꯎꯝ
ꯑꯩꯈꯣꯏ ꯉꯥꯅꯨ ꯂꯧꯕꯗꯣ ꯀꯌꯥꯒꯤ ꯂꯧꯕ꯭ꯔꯥ ꯀꯥꯎꯈ꯭ꯔꯦꯅꯦ
ꯑꯩ ꯈꯪꯉꯦ ꯍꯥꯏ ꯍꯥꯏꯔꯝꯃꯦ ꯅ ꯅꯃꯥꯟꯅꯕꯤꯅ
ꯑꯥ
ꯇꯥꯡꯗꯦ ꯍꯣꯡꯉꯦ
ꯍꯣꯡꯉꯦ ꯑꯗꯨ ꯑꯣꯏꯔꯁꯨ ꯀꯩꯅꯣ ꯃꯦꯆꯤꯌꯣꯔ ꯑꯣꯏꯗꯦ ꯉꯅꯨꯗ‌ꯣ
ꯑꯣ ꯑꯉꯥꯡꯅꯦꯕ
ꯂꯩꯁꯥ ꯐꯥꯗ꯭ꯔꯤꯌꯦ ꯃꯥꯗꯣ
ꯎꯝ ꯍꯥꯎꯕ꯭ꯔꯥ
ꯍꯥꯎꯗꯤ ꯍꯥꯎꯋ‌ꯦ ꯍꯣꯏ
ꯅꯣꯏ ꯃꯤ ꯀꯌꯥꯝꯅꯣ
ꯑꯩꯅꯦ ꯑꯗꯨꯒ ꯃꯁꯝ ꯈꯣꯏꯕꯤꯗꯨꯅꯦ ꯑꯗꯨꯒ ꯏꯃꯥꯟꯅꯕꯤ ꯑꯃꯗꫭ ꯑꯣꯛꯁꯥ ꯌꯣꯟꯕ ꯅꯨꯄꯤꯗꯨ ꯑꯗꯨꯅꯦ ꯑꯗꯨꯒ ꯁꯤ ꯏꯃꯥꯟꯕꯤ ꯑꯩꯒ ꯊꯪꯅꯕ ꯅꯨꯄꯤ ꯀꯥ ꯊꯣꯡꯅꯕ ꯅꯨꯄꯤ ꯃꯣꯏ ꯏꯃꯣꯏ ꯏꯃꯨꯡ ꯃꯤ ꯑꯍꯨꯝꯅꯦꯕ ꯃꯄꯥꯅꯦ ꯃꯅꯥꯎꯅꯨꯄꯤꯅꯦ ꯃꯥꯅꯦ ꯆꯥꯏ ꯌꯥꯝ ꯂꯦꯝꯍꯥꯎꯋꯦꯗ ꯑꯗꯨꯝ ꯑꯣꯏꯔꯁꯨ
ꯂꯦꯝꯕꯅꯦꯗ
ꯍꯥꯎꯗꯤ ꯍꯥꯎꯋꯦ ꯊꯣꯡꯕꯗꯣ ꯐꯖꯅ ꯊꫭꯡꯕꯤꯕꯒꯤꯀꯣ
ꯑꯩꯗꯤꯀꯣ ꯉꯥꯅꯨꯁꯦ ꯏꯁꯀꯦꯝ ꯇꯧꯕ ꯁꯨ ꯍꯥꯎꯋꯦ ꯑꯇꯨ ꯍꯦꯟꯅ ꯈꯥꯎꯕ ꯃꯥꯜꯂꯦꯗ
ꯍꯣꯏ
ꯉꯥꯅꯨꯗ ꯄꯛꯆꯕꯀꯣ
ꯎꯝ ꯑꯩꯅꯒ ꯍꯣꯏ ꯃꯕꯥꯅꯤꯅ ꯁꯦꯝꯕꯅꯦ ꯁꯝ ꯈꯣꯏꯍꯟꯕꯤꯕꯒ ꯑꯁꯤ ꯑꯃꯥ ꯏꯃꯥꯟꯅꯕꯤ ꯑꯃꯥ ꯏꯁ ꯑꯩꯈꯣꯏꯗꯤ ꯆꯥꯕ ꯈꯛꯇ
ꯅꯨꯡꯉꯥꯏꯔꯦ
ꯅꯍꯥꯟ ꯃꯁꯝ ꯈꯣꯏꯕꯤꯀꯣ ꯑꯩꯈꯣꯏ ꯏꯃꯥꯟꯅꯕꯤ ꯈꯣꯏꯁꯨ ꯑꯥꯗ ꯃꯣꯏꯒꯤ ꯂꯧꯗꯀꯣ ꯉꯥꯅꯨ ꯄꯥꯔꯇꯤ ꯇꯧꯔꯦ ꯃꯥꯅ ꯂꯣꯏꯅ ꯁꯦꯝꯕꯅꯦ ꯍꯩꯇꯦ ꯍꯥꯠꯄꯁꯨ ꯍꯩꯇꯦ
ꯑꯥ ꯑꯥ ꯅꯍꯥꯟ ꯀꯩꯅꯣ ꯈ꯭ꯔꯤꯁ ꯀꯩꯅꯣꯗꯨꯔꯣ
ꯎꯝ ꯎꯝ
ꯇꯨ ꯊꯥꯎꯖꯟ ꯇ꯭ꯋꯦꯟꯇꯤ ꯐꯥꯏꯚ ꯇꯥꯔꯦꯀꯣ
ꯎꯝ
ꯏꯁꯇꯦꯇꯥꯁ ꯊꯥꯒꯠꯄꯗꫭ ꯅꫭ
ꯑꯥꯎ ꯑꯁ ꯑꯗꯨ ꯃꯇꯝꯗꯗꯤ ꯂꯣꯏꯔꯦ ꯂꯩꯇ꯭ꯔꯦ ꯑꯩꯒꯤꯗ ꯑꯃꯐꯥꯎ ꯂꯩꯇ꯭ꯔꯦ ꯂꯣꯏꯁꯤꯟꯈ꯭ꯔꯦ ꯂꯣꯏꯅ
ꯑꯩꯗꯤ ꯑꯗꯨ ꯃꯇꯝꯗ ꯑꯩꯈꯣꯏ ꯀꯩꯅꯣꯗꯣ ꯏꯃꯥꯟꯅꯕꯤꯁꯤꯡꯁꯨ ꯂꯨꯄꯥ ꯆꯅꯤ ꯆꯅꯤ ꯀꯩꯅꯣ ꯄꯨꯊꯣꯛꯔꯒ ꯕꯥꯔꯕꯤ ꯆꯥꯁꯦ ꯍꯥꯏꯕꯅꯦꯕꯊ
ꯎꯝ
ꯅꯥꯔꯒ ꯂꯩꯔꯦ ꯑꯩꯗꯤ ꯆꯥ ꯐꯪꯗꯦ
ꯑꯗꯨ ꯅꯨꯃꯤꯠꯇꯗꯤ ꯄꯨꯊꯣꯛꯄ ꯀꯌꯥ ꯀꯌꯥ ꯄꯨꯊꯣꯛꯄ ꯇꯧꯗꯦꯗ ꯃꯁꯝ ꯈꯣꯏꯕꯤꯗꯨꯅ ꯉꯥꯅꯨ ꯄꯨꯊꯣꯛꯑꯦ
ꯎꯝ
ꯑꯩꯈꯣꯏꯅ ꯀꯩ ꯀꯩꯅꯣ ꯂꯩꯕ ꯄꯨꯊꯣꯛꯑꯦ ꯑꯗꯨꯒꯤ ꯄꯩꯁꯥꯗꯨ ꯀꯌꯥꯃꯨꯛ ꯆꯠꯄꯅꯣ ꯈꯪꯗꯦ ꯀꯥꯎꯈ꯭ꯔꯦ
ꯆꯥꯕ ꯐꯪꯗꯒꯦ ꯐꯪꯗ꯭ꯔꯦ ꯑꯗꯣ ꯅꯥꯔꯒ ꯂꯩꯔꯦ ꯑꯗꯣ ꯃꯣꯏꯅ ꯑꯩꯒꯤ ꯈꯛꯂꯝꯃꯒ ꯀꯩꯅꯣ ꯄꯨꯔꯛꯑꯦ ꯑꯗꯨꯁꯨ ꯆꯥꯕ ꯐꯪꯗꯦ ꯆꯥꯕ ꯐꯪꯗꯦ ꯑꯗꯨꯁꯨ ꯑꯩ ꯅꯕꯒꯤꯅꯦꯕ
ꯑꯣ ꯑꯣ ꯎꯝ
ꯀꯟꯅ ꯀꯩꯅꯣ ꯇꯧꯔꯤꯅꯦꯕ ꯂꯥꯍꯧ ꯅꯥꯔꯤꯅꯦꯕ ꯑꯗꯣ
ꯍꯟꯗꯛꯇꯤ ꯌꯨꯝ ꯂꯥꯛꯑꯣꯏꯗ꯭ꯔꯣ
ꯅꯥꯛꯀꯅꯨ ꯍꯥꯏꯌꯦ ꯏꯄꯥꯅ
ꯎꯝ
ꯈꯪꯗꯦ ꯌꯥꯔꯗꯤ ꯂꯥꯛꯀꯅꯤꯗ ꯑꯁ ꯑꯩꯁꯨ ꯂꯩꯕ ꯇꯜꯂꯦ ꯁꯥꯁꯨ ꯁꯥꯏ ꯑꯗꯩ ꯏꯁꯤꯡꯁꯨ ꯀꯩꯅꯣ ꯌꯥꯝ ꯋꯥꯠꯂꯤ
ꯍꯥ ꯑꯩꯗꯤ ꯇꯨꯝꯅꯤꯡꯉꯛꯑꯦ ꯑꯃꯨꯛ
ꯍꯦ ꯑꯩꯗꯤꯀꯣ ꯐꯣꯟ ꯑꯅꯧꯕ ꯂꯧꯅꯤꯡꯈ꯭ꯔꯦ ꯑꯃꯨꯛꯀ
ꯑꯩꯁꯨ
ꯑꯗꯨꯕꯨ ꯄꯩꯁꯥꯕꯨꯗꯤ ꯊꯤꯕꯗꯤ ꯂꯣꯏꯗ꯭ꯔꯤ ꯋꯥꯠꯂꯤ ꯎꯄꯥꯏ ꯂꯩꯇ꯭ꯔꯦ ꯈꯗꯛꯇ ꯐꯣꯟꯗꯣ ꯌꯥꯈꯤ ꯈꯤꯗꯕꯩ ꯂꯧꯔꯨꯕ ꯂꯧꯔꯨꯕꯒꯤ ꯗꯁꯥꯁꯦ
ꯑꯁ ꯅꯪꯒꯤ ꯐꯣꯟꯗꯨꯁꯨꯀꯣ ꯔꯕꯔ ꯍꯥꯞꯄ ꯅꯠꯇ꯭ꯔꯣ ꯅꯍꯥꯟꯅ ꯄꯥꯏꯔꯤꯗꯣ
ꯑꯗꯨꯅꯦ ꯔꯕꯔ ꯍꯥꯞꯄꯒ ꯄꯥꯏ ꯄꯥꯏꯕꯁꯨ ꯍꯦꯛ ꯆꯝ ꯂꯣꯏꯕꯒ ꯌꯥꯈꯤꯗꯕꯗꯣ
ꯑꯗꯣ ꯌꯥꯗꯕꯗꯣ ꯎꯝ ꯗꯤꯁꯄ꯭ꯂꯦꯕꯨꯗꯤ ꯌꯦꯡꯕꯕꯨꯗꯤ ꯌꯥꯏ ꯗꯤꯁꯄ꯭ꯂꯦꯅ ꯌꯥꯈꯤꯗꯕꯗꯤ ꯅꯠꯇꯕ ꯕꯦꯇ꯭ꯔꯤꯗꯣ ꯕꯦꯇ꯭ꯔꯤꯗꯨ ꯌꯥꯗ꯭ꯔꯕ
ꯑꯗꯨ ꯑꯗꯨ ꯐꯣꯟꯗꯣ ꯅꯠꯇ꯭ꯔꯣ ꯅꯪꯒꯤ ꯑꯦꯌꯥꯝ ꯒꯦꯝ ꯁꯅꯥꯔꯤꯗꯣ
ꯎꯝ
ꯑꯣ ꯋꯥꯃꯟꯕꯒꯤ ꯑꯣꯏꯔꯝꯒꯅꯤ ꯑꯁ ꯑꯩ ꯁꯤꯖꯈ꯭ꯔꯦ ꯀꯦꯗ ꯍꯥꯏꯔꯒ ꯀꯤꯕꯒꯤ ꯔ
ꯑꯩꯃꯨꯛ ꯁꯦꯝꯅꯤꯡꯉꯦ ꯑꯗꯣ ꯑꯗꯨꯒꯤ ꯐꯣꯟꯗꯣ ꯐꯣꯇꯣ ꯌꯥꯝ ꯌꯥꯎꯕꯅꯦ ꯑꯩꯈꯣꯏ ꯏꯆꯦꯒꯤ ꯃꯆꯥꯅꯨꯄꯥꯒꯤ ꯐꯣꯇꯣ ꯃꯌꯥꯝ ꯌꯥꯎꯕꯅꯦ ꯑꯗꯨ ꯂꯧꯊꯣꯛꯇꯕ ꯌꯥꯗꯦ
ꯕꯦꯛꯀꯞ ꯇꯧꯊꯣꯛꯑꯣꯅ
ꯌꯥꯎꯔꯝꯗ꯭ꯔꯦ ꯇꯧ ꯇꯧꯔꯝꯗ꯭ꯔꯦ ꯇꯧꯗ꯭ꯔꯦ ꯇꯧ ꯌꯥꯗ꯭ꯔꯦ ꯑꯗꯨꯒꯤ ꯐꯣꯟꯗꯣ ꯒꯨꯒꯜꯗ ꯍꯥꯞꯇꯕ ꯑꯩꯅ
ꯑꯣ
ꯑꯗꯨꯒꯤ ꯑꯁ ꯀꯨꯏꯅ ꯄꯥꯏꯌꯦꯗ ꯑꯗꯨ ꯐꯣꯟꯗꯣ
ꯍꯣꯏ ꯌꯥꯝ ꯀꯨꯏꯌꯦ ꯅꯪ ꯄꯥꯏꯕꯗꯣ ꯑꯩꯁꯨ ꯎꯌꯦ
ꯀꯩꯅꯣ ꯀꯥꯂ꯭ꯁ ꯎꯝ ꯆꯍꯤ ꯃꯉꯥꯒꯨꯝꯕ ꯄꯥꯏ ꯀꯩꯅꯣ
ꯑꯁ ꯌꯥꯏꯅꯦ ꯑꯗꯨꯗꯤ
ꯎꯝ ꯃꯤ ꯅꯨꯄꯥ ꯃꯆꯥꯁꯤꯡꯗꯤ ꯆꯍꯤ ꯑꯃ ꯐꯥꯎ ꯁꯨꯗꯕꯁꯨ ꯌꯥꯎꯋꯦꯀꯣ
ꯆꯍꯤ ꯃꯉꯥ ꯁꯨꯔꯦ ꯑꯩꯁꯨ